ꯑ ꯏꯆꯦ ꯇꯥꯕꯤꯕ꯭ꯔꯣ
ꯑꯧ ꯇꯌꯦ
ꯍꯣꯏ ꯏꯆꯦ ꯀꯩꯗꯧꯔꯒꯦ ꯅꯨꯡꯗꯥꯡ ꯋꯥꯏꯔꯝꯁꯤꯗ ꯏꯊꯥ ꯊꯥꯖꯗꯅ ꯐꯣꯟ ꯇꯧꯕꯤꯔꯛꯏꯁꯤꯕꯣ
ꯑꯩꯁꯦ ꯎꯅꯗꯕꯁꯨ ꯀꯨꯏꯔꯕꯁꯤꯗ ꯅꯪꯁꯨ ꯀꯃꯥꯏ ꯀꯃꯥꯏꯅ ꯇꯧꯔꯤꯒꯦꯅ ꯍꯪꯒꯦꯅ ꯇꯧꯔꯛꯄꯅꯤꯅꯦ
ꯑꯣ ꯑꯗꯨꯝ ꯅꯨꯡꯉꯥꯏꯖꯔꯤ ꯑꯗꯣ ꯏꯆꯦ ꯏꯆꯦꯕꯨ ꯍꯧꯖꯤꯛ ꯏꯁꯥꯥ ꯉꯝꯕꯤꯗꯕ꯭ꯔꯣ ꯂꯣꯛꯁꯨ ꯈꯨꯕ ꯃꯈꯣꯟ ꯇꯥꯖꯩ
ꯑꯥ ꯑꯩꯁꯦ ꯍꯥꯏꯗꯤ ꯂꯣꯛꯁꯦ ꯑꯗꯨꯝ ꯊꯨꯝꯕꯗꯤ ꯅꯠꯇꯕ ꯑꯗꯨꯒ ꯍꯥꯏꯗꯤ ꯃꯔꯛ ꯃꯔꯛꯇ ꯍꯥꯏꯗꯤ ꯑꯃꯃꯨꯛꯁꯦ ꯀꯨꯏꯌꯦꯕꯀꯣ
ꯑꯣ
ꯑꯗꯨꯝ ꯅꯥꯔꯒ ꯂꯩꯕ꯭ꯔꯥ ꯑꯗꯨꯃꯥꯏꯅꯗꯤ ꯅꯠꯇꯕ
ꯑꯣ ꯑꯗꯨꯗꯤ ꯏꯆꯦ ꯑ ꯅꯅꯥꯎ ꯀꯩꯅꯣꯝ ꯍꯥꯏꯖꯔꯛꯀꯦ ꯑ ꯑꯩꯈꯣꯏꯒꯤ ꯂꯣꯛ ꯀꯥꯡꯈꯨ ꯈꯨꯕꯕꯁꯤꯗꯤꯅꯦ ꯑꯩꯈꯣꯏꯒꯤ ꯑ ꯌꯥꯏꯉꯪ ꯑꯉꯥꯃꯨꯕꯤꯗꯅ ꯌꯥꯏꯉꯪꯒꯤ ꯇꯥꯏꯝꯇ ꯇꯧꯔꯒ ꯑꯩꯈꯣꯏꯒꯤ ꯑ ꯌꯥꯏꯉꯪꯒꯤ ꯃꯅꯥ ꯗꯒ ꯑꯩꯈꯣꯏ ꯃꯌꯥꯏꯗꯒ ꯃꯨꯕ ꯑꯃ ꯂꯩꯕꯗꯣ ꯈꯪꯕꯤꯕ꯭ꯔꯣ ꯏꯁꯦ
ꯑ ꯑ ꯈꯪꯉꯤ ꯈꯪꯉꯤ
ꯑꯣ ꯑꯗꯨꯒꯤ ꯃꯔꯥꯗꯣ ꯍꯥꯏꯗꯤ ꯑꯗꯨꯒꯤ ꯃꯔꯨꯗꯣ ꯇꯥꯟꯕꯤꯔꯒꯅꯦ ꯏꯆꯦ ꯐꯖꯅ ꯈꯦꯠꯇꯣꯛꯄꯤꯔꯒ ꯂꯧꯔꯒꯅꯦ ꯑꯝꯇꯪ ꯎꯃ ꯌꯦꯡꯕꯤꯌꯨꯅꯦ ꯑꯗꯨꯗꯣ ꯂꯣꯛ ꯈꯨꯕꯒꯤꯗꯤ ꯌꯥꯝ ꯐꯕꯅꯦꯕ ꯑꯗꯨ ꯏꯆꯦꯗꯣ ꯐꫭꯟ ꯌꯦꯛ ꯇꯧꯔꯛꯄꯒ ꯂꯣꯛ ꯈꯨꯕꯗꯨꯗ ꯑꯩꯅ ꯁꯨꯝ ꯂꯣꯛꯇꯣ ꯑꯗꯨꯃꯥꯏꯅ ꯀꯥꯡꯈꯨ ꯈꯨꯔꯒꯗꯤ ꯍꯧꯖꯤꯛꯀꯤꯁꯦ ꯑꯩꯅ ꯉꯍꯥꯟꯋꯥꯏ ꯑꯉꯥꯡ ꯑꯣꯏꯔꯤꯀꯥꯟꯗ ꯑꯩꯁꯦ ꯌꯥꯝ ꯀꯨꯏꯅ ꯀꯥꯡꯈꯨ ꯈꯨꯔꯒ ꯂꯩꯈꯤꯕ ꯑꯃ ꯌꯥꯎꯋꯦꯕ ꯑꯗꯨꯗ ꯑꯩꯈꯣꯏꯒꯤ ꯑꯁꯤꯗꯒꯤ ꯅꯥꯀꯟꯒꯤ ꯏꯗꯣꯝꯆꯥ ꯑꯃꯅ ꯑꯗꯨꯃꯥꯏꯅ ꯍꯥꯏꯕꯤꯔꯛꯄꯗꯒꯤ ꯑꯩꯁꯦ ꯑꯗꯨꯃꯥꯏꯅ ꯇꯧꯔꯒꯅꯦ ꯑꯁ ꯊꯨꯅ ꯐꯥꯏ ꯅꯨꯃꯤꯠ ꯅꯤꯅꯤ ꯍꯨꯝꯅꯤꯇꯪ ꯎꯕꯗꯅꯦ ꯏꯆꯩ ꯑꯗꯨꯝ ꯐꯈꯤꯕꯩ ꯋꯥꯅꯤꯗ
ꯑꯗꯣ ꯑꯃ ꯅꯣꯏꯒꯤ ꯑꯦꯛꯖꯥꯝ ꯇꯧꯈꯤꯕꯗꯣ ꯀꯣꯂꯦꯖꯀꯤ ꯑꯗꯨꯗꯨꯕꯨ ꯍꯥꯏꯗꯤ ꯔꯤꯖꯟ ꯈꯪꯉꯕꫭ
ꯏꯆꯦ ꯑꯗꯨꯗꯣ ꯍꯥꯏꯗꯤ ꯃꯃꯥꯡꯒꯤ ꯑꯩꯈꯣꯏꯒꯤ ꯐꯥꯔꯁ ꯁꯦꯃꯤꯁꯇꯔꯒꯤ ꯑꯦꯛꯖꯥꯝꯗꯣ ꯍꯥꯏꯗꯣꯛꯇ꯭ꯔꯤꯌꯦ ꯍꯥꯏꯗꯤ ꯑꯩꯈꯣꯏꯒꯤ ꯀꯥꯟꯗꯨꯗ ꯍꯟꯗꯛꯀꯤ ꯑꯩꯈꯣꯏꯒꯤ ꯃꯔꯣꯟꯁꯤꯗꯒꯤꯅꯦ ꯑꯩꯈꯣꯏꯅ ꯐꯥꯔꯁ ꯁꯦꯃꯤꯁꯇ꯭ꯔ ꯀꯥꯕ ꯃꯔꯣꯟꯁꯤꯗꯒꯤ ꯍꯥꯏꯗꯤ ꯑꯩꯈꯣꯏꯒꯤ ꯁꯦꯂꯦꯕꯁꯀꯤ ꯃꯑꯣꯡ ꯑꯗꯒꯤ ꯑꯩꯈꯣꯏꯅ ꯇꯝꯒꯗꯧꯔꯤꯕ ꯀꯣꯔꯁ ꯁꯕꯖꯦꯛꯀꯤ ꯃꯑꯣꯡꯁꯦ ꯑꯩꯈꯣꯏ ꯄꯨꯞꯅꯧ ꯅꯧꯅ ꯁꯦꯝꯗꯣꯛꯈ꯭ꯔꯦꯕꯀꯣ ꯑꯗꯨꯃꯥꯏꯅ ꯁꯦꯝꯗꯣꯛꯈꯤꯕꯗꯨꯅ ꯃꯔꯝ ꯑꯣꯏꯔꯒ ꯑꯩꯈꯣꯏꯒꯤ ꯁꯦꯛꯁꯟ ꯍꯧꯕ ꯑꯩꯈꯣꯏꯒꯤ ꯂꯥꯏꯔꯤꯛ ꯇꯥꯛꯄ ꯍꯧꯕꯁꯦ ꯃꯇꯝꯁꯦ ꯈꯔ ꯊꯦꯡꯈꯤꯕ ꯍꯥꯏꯇꯥꯔꯦ ꯑꯗꯨꯗꯨꯅ ꯑꯦꯛꯖꯥꯝꯁꯨ ꯈꯔ ꯊꯦꯡꯅꯍꯧꯔꯦ ꯑꯗꯨꯗꯨꯅ ꯍꯧꯖꯤꯛꯐꯥꯎꯒꯤ ꯑꯣꯏꯅꯗꯤ ꯐꯥꯔꯁ ꯁꯦꯃꯤꯁꯇꯔꯒꯤꯁꯦ ꯍꯥꯏꯗꯣꯛꯇ꯭ꯔꯤꯌꯦ ꯑꯗꯣ ꯎꯝ ꯍꯥꯏꯗꯤ ꯑꯩꯈꯣꯏ ꯁꯦꯀꯦꯟ ꯁꯦꯃꯤꯁꯇꯔ ꯍꯧꯖꯤꯛ ꯀꯥꯕꯁꯦ ꯑꯗꯨꯝ ꯍꯧꯕꯁꯦ ꯑꯗꯨꯝ ꯇꯪꯈꯥꯏ ꯆꯟꯈꯧꯔꯦ ꯍꯥꯏꯕ ꯑꯗꯨꯝ ꯌꯥꯔꯦꯕ ꯑꯗꯨꯗꯨꯅ ꯑꯗꯨꯝ ꯑꯊꯨꯕꯗ ꯗꯗꯤ ꯍꯥꯏꯗꯣꯔꯛꯀꯗꯕꯗꯤ ꯃꯥꯜꯂꯦ ꯏꯆꯦ ꯍꫭꯏꯗꯤ ꯀꫭꯂꯦꯖ ꯑ ꯀꯣꯂꯦꯖ ꯂꯣꯏꯕꯤꯔꯕꯅꯤꯅ ꯃꯈꯥꯁꯦ ꯀꯃꯥꯏ ꯀꯃꯥꯏꯅ ꯀꯩ ꯀꯩ ꯇꯧꯒꯦꯅ ꯈꯟꯕꯤꯔꯤꯒꯦ
ꯑꯩꯁꯦ ꯃꯈꯥꯁꯦ ꯑꯗꯨꯝ ꯃꯥꯁꯇꯔ ꯑꯗꯨꯝ ꯇꯧꯔꯅꯤ ꯅꯣꯏꯒꯤ ꯍꯧꯖꯤꯛꯀꯥꯟꯁꯤꯕꯨ ꯍꯥꯏꯗꯤ ꯀꯣꯂꯦꯖ ꯀ꯭ꯂꯥꯁ ꯀꯩꯀꯥ ꯑꯗꯨꯝ ꯇꯧꯔꯤꯕꯣ ꯐꯖꯅ
ꯑ ꯑꯗꯨꯝ ꯐꯖꯅ ꯇꯧꯋꯦ ꯏꯆꯦ ꯍꯥꯏꯗꯤ ꯍꯣꯏ ꯃꯣꯏ ꯀꯥꯖꯗꯕ ꯈꯔꯅ ꯑꯗꯨꯝ ꯀꯥꯖꯗ꯭ꯔꯤꯗꯅꯀꯣ ꯑꯗꯣ ꯑꯗꯨꯝ ꯑꯩꯈꯣꯏ ꯈꯔ ꯑꯃꯗꯤ ꯑꯗꯨꯝ ꯆꯥꯡ ꯅꯥꯏꯅ ꯑꯗꯨꯝ ꯐꯖꯅ ꯆꯠꯂꯦ ꯑꯗꯣ ꯑꯣꯖꯥꯈꯩꯅꯁꯨ ꯑꯗꯨꯝ ꯐꯖꯅ ꯇꯥꯛꯄꯤꯌꯦ ꯑꯗꯨꯝ ꯅꯨꯡꯉꯥꯏꯌꯦ ꯏꯆꯦ ꯀꯣꯂꯦꯖꯀꯤ ꯋꯥꯔꯤꯗꯤ ꯑꯗꯒꯤ ꯑꯩꯈꯣꯏꯒꯤ ꯀꯣꯂꯦꯖꯀꯤ ꯍꯥꯏꯗꯤ ꯑꯗꯨꯝ ꯑꯇꯩ ꯑꯇꯩ ꯈꯨꯗꯣꯡꯆꯥꯥꯕ ꯍꯥꯏꯕꯗꯤ ꯏꯁꯀꯤꯜ ꯗꯤꯕꯂꯞꯃꯦꯟꯒꯤ ꯑꯣꯏꯕꯁꯨ ꯑꯗꯨꯝ ꯑꯩꯈꯣꯏ ꯀꯣꯂꯦꯖ ꯇꯣꯉꯥꯟꯅ ꯏꯁꯀꯤꯜ ꯗꯤꯕꯂꯞꯃꯦꯟꯒꯤ ꯑꯅ ꯇꯣꯉꯥꯟꯅ ꯑꯃ ꯂꯩꯌꯦꯕꯀꯣ ꯑꯗꯨꯗꯨꯅ ꯑꯗꯨꯝ ꯃꯇꯝ ꯃꯇꯝꯒꯤ ꯑꯣꯏꯕ ꯍꯥꯏꯗꯤ ꯃꯃꯥꯡꯗꯁꯨ ꯑ ꯍꯧꯖꯤꯛ ꯍꯧꯖꯤꯛ ꯇꯧꯔꯤ ꯑꯩꯈꯣꯏꯒꯤ ꯑ ꯔꯅꯤ ꯐꯤ ꯃꯆꯨ ꯁꯪꯕ ꯍꯜꯂꯣ ꯑ ꯏꯆꯦ ꯇꯥꯕꯤꯕ꯭ꯔꯥ ꯑꯥ ꯇꯥꯏꯌꯦ ꯇꯥꯏꯌꯦ ꯏꯆꯦ ꯑꯥ ꯑꯥ ꯏꯆꯦ ꯑꯗꯨꯒ ꯑꯩꯅ ꯍꯥꯏꯖꯔꯤꯁꯦ ꯑꯗꯨꯃꯥꯏꯅ ꯔꯥꯅꯤ ꯐꯤꯒꯤ ꯃꯆꯨ ꯁꯪꯕꯒꯨꯝꯕ ꯑꯗꯒꯤ ꯑꯩꯈꯣꯏꯒꯤ ꯐꯤꯒ ꯁꯨꯕꯒꯨꯝꯕ ꯑꯗꯨꯃꯥꯏꯅ ꯁꯨꯃꯥꯏꯅ ꯐꯤꯔꯣꯜ ꯁꯨ ꯆꯥꯝꯕ ꯃꯆꯨꯒ ꯀꯀꯥ ꯂꯥꯛꯄ ꯀꯩꯀꯥꯒꯤꯁꯦ ꯏꯆꯦ ꯑ ꯁꯣꯝꯕꯁꯤ ꯁꯦ ꯑꯗꯨꯝ ꯇꯥꯛꯄꯤꯕꯒꯤ ꯀꯣꯔꯁ ꯑꯃ ꯑꯗꯨꯝ ꯍꯥꯏꯗꯤ ꯃꯇꯝꯁꯨ ꯌꯥꯝꯅ ꯂꯧꯗꯕꯤꯗ ꯑꯩꯈꯣꯏꯒꯤ ꯁꯚꯦꯟ ꯗꯦꯖ ꯁꯚꯦꯟ ꯗꯦꯖꯀꯤ ꯑꯗꯨꯃꯥꯏꯅ ꯑꯗꯨꯝ ꯁꯤꯟꯕꯤꯔꯛꯑꯦ ꯑꯩꯈꯣꯏꯒꯤ ꯀꯣꯂꯦꯖꯁꯦ
ꯑꯣꯍꯣ ꯑꯗꯨꯗꯤ ꯐꯩꯌꯦ
ꯎꯝ ꯑꯗꯣ ꯍꯟꯇꯛꯇꯁꯨ ꯍꯥꯏꯗꯤ ꯑ ꯕꯦꯡꯀꯤꯡꯒꯤ ꯀꯣꯔꯁ ꯑꯃ ꯍꯧꯒꯅꯤꯅꯁꯨ ꯇꯥꯛꯄꯤꯔꯤꯌꯦꯦ ꯑꯗꯨꯗ ꯌꯥꯎꯗꯣꯏꯁꯤꯅ ꯏꯆꯦ ꯀꯦꯛ ꯁꯥꯕ ꯑꯗꯒꯤ ꯀꯨꯀꯤꯁ ꯁꯥꯕ ꯁꯤꯅ ꯆꯤꯡꯕꯁꯤꯡꯁꯤꯅꯦꯕꯀꯣ ꯑꯗꯣ ꯑꯗꯨꯝ ꯍꯥꯏꯗꯤ ꯑꯩꯈꯣꯏꯒꯤꯁꯦ ꯏꯁꯀꯤꯜ ꯗꯤꯚꯂꯞꯃꯦꯟꯒꯤꯁꯦ ꯑꯗꯨꯝ ꯇꯣꯉꯥꯟꯅ ꯂꯩꯕꯅꯤꯅ ꯑꯩꯈꯣꯏꯒꯤ ꯀꯣꯂꯦꯖ ꯇꯝꯕ ꯁꯥꯇ꯭ꯔꯤ ꯈꯛꯇꯪ ꯅꯠꯇ꯭ꯔꯒꯁꯨ ꯑꯇꯩ ꯑꯇꯩ ꯍꯥꯏꯗꯤ ꯏꯁꯀꯤꯜ ꯗꯤꯚꯂꯞꯃꯦꯟꯒꯤ ꯄ꯭ꯔꯣꯒꯥꯝꯁꯦ ꯀꯣꯔꯁꯁꯦ ꯌꯥꯎꯕꯤꯅꯤꯡꯕꯁꯤꯡꯅ ꯑꯗꯨꯝ ꯌꯥꯎꯕꯁꯨ ꯌꯥꯏꯑꯕꯀꯣ
ꯑꯣ ꯅꯣꯏꯒꯤ ꯀꯣꯂꯦꯖꯀꯤ ꯁꯥꯇ꯭ꯔ ꯅꯠꯇꯕꯅꯁꯨ
ꯑꯥ ꯌꯥꯏꯑꯕ ꯏꯁꯀꯤꯜ ꯗꯦꯕꯂꯞꯃꯦꯟꯒꯤꯁꯤꯗꯤ ꯑꯗꯣ ꯏꯆꯦ ꯑꯩꯈꯣꯏꯅ ꯌꯥꯎꯕꯤꯅꯤꯡꯕ ꯑꯗꯒꯤ ꯆꯍꯣꯏ ꯑꯗꯥꯏꯒꯤ ꯑꯉꯥꯡꯁꯤꯡ ꯀꯩꯁꯤꯡ ꯌꯥꯎꯕꯤꯅꯤꯡꯕ ꯁꯨꯝ ꯂꯩꯕꯤꯔꯒꯗꯤ ꯑꯗꯨꯝ ꯍꯥꯏꯕꯤꯔꯛꯑꯣ ꯑꯩ ꯐꯣꯝ ꯑꯗꯨꯝ ꯂꯧꯖꯔꯛꯀꯦ
ꯑꯣ ꯑꯣ
ꯎꯝ ꯑꯗꯨꯗꯤ ꯏꯆꯦ ꯑꯥ ꯍꯥꯏꯕꯤꯌꯨ ꯏꯆꯦ ꯏꯆꯦ ꯍꯥꯟꯅ ꯍꯥꯏꯕꯤꯌꯨꯅꯦ
ꯑꯗꯨ ꯃꯥꯥꯏꯅ ꯌꯥꯕ ꯑꯣꯏꯔꯗꯤ ꯍꯥꯏꯗꯤ ꯑꯩꯈꯣꯏꯅꯁꯨ ꯑꯗꯨꯝ ꯌꯥꯎꯁꯤꯟꯕ ꯌꯥꯏꯗꯔꯦ
ꯌꯥꯏ ꯌꯥꯏꯌꯦ ꯑꯗꯣ ꯏꯆꯦ ꯍꯧꯖꯤꯛꯀꯥꯟꯁꯦ ꯍꯥꯏꯗꯤ ꯏꯆꯦ ꯍꯣꯏꯗꯤ ꯀꯣꯂꯦꯖꯁꯨ ꯂꯣꯏꯁꯟꯈ꯭ꯔꯦ ꯑꯗꯒꯤ ꯃꯥꯁꯇꯔꯒꯤꯁꯨ ꯃꯇꯝ ꯈꯔ ꯍꯧꯒꯗꯕ ꯋꯥꯠꯂꯝꯈꯤꯅꯤ ꯑꯗꯣ ꯌꯨꯝꯗ ꯂꯩꯕꯁꯤꯕꯨ ꯀꯃꯥꯏ ꯀꯃꯥꯏꯅ ꯇꯧꯔꯒ ꯃꯇꯝ ꯂꯦꯡꯕꯤꯔꯤꯒꯦ
ꯑꯩꯈꯣꯏꯁꯦ ꯍꯥꯏꯗꯤ ꯑꯗꯨꯝ ꯑꯉꯥꯡ ꯈꯔ ꯂꯥꯏꯔꯤꯛ ꯇꯥꯛꯑꯦ ꯑꯗꯨꯒ ꯑꯗꯨꯝ ꯃꯔꯛ ꯃꯔꯛꯇ ꯁꯪꯕ ꯀꯥꯟꯗ ꯐꯤ ꯈꯔ ꯈꯔꯁꯨ ꯁꯥꯏ ꯑꯗꯨꯒ ꯑꯗꯨꯃꯥꯏꯅ ꯑꯗꯨꯝ ꯂꯩ ꯀꯩꯁꯨꯝ ꯍꯥꯏꯗꯤ ꯌꯥꯝꯅ ꯊꯣꯏꯗꯣꯛꯄ ꯀꯩꯁꯨꯝꯇ ꯇꯧꯗꯦꯕ
ꯑꯣ ꯏꯆꯦꯗꯣ ꯑꯉꯥꯡꯁꯤꯕꯨ ꯀꯌꯥꯃꯨꯛꯀ ꯇꯧꯕꯤꯔꯤꯅꯣ
ꯑꯉꯥꯡꯁꯦ ꯄꯨꯂꯞꯅ ꯑꯁ ꯅꯨꯡꯊꯤꯟꯗ ꯅꯨꯡꯗꯥꯡꯒ ꯇꯥꯛꯑꯦꯕꯀꯣ
ꯎꯝ
ꯑꯗꯣ ꯄꯨꯂꯞꯅꯅꯥ ꯑꯩꯅꯁꯤꯡ ꯈꯟꯕꯗ ꯃꯣꯏ ꯇꯔꯥꯃꯨꯛ ꯁꯨꯔꯝꯒꯗ꯭ꯔꯥ ꯈꯪꯗꯦ ꯑꯗꯨꯃꯥꯏꯅ ꯁꯨꯔꯝꯒꯗꯕ ꯃꯥꯂꯦ
ꯑꯣ ꯑꯁ ꯑꯗꯨꯗꯤ ꯑꯃꯔꯣꯝꯗ ꯍꯥꯏꯗꯤ ꯃꯇꯝ ꯃꯥꯡꯍꯟꯗꯕꯤꯗ ꯌꯥꯝ ꯐꯩꯅꯦ
ꯍꯣꯏ ꯑꯗꯨꯃꯥꯏꯅ ꯇꯧꯋꯦ ꯑꯗꯣ ꯍꯥꯏꯗꯤ ꯑꯩꯈꯣꯏ ꯍꯥꯏꯗꯤ ꯙꯝ ꯑꯩꯩ ꯑ ꯀꯣꯂꯦꯖ ꯍꯥꯏꯗꯤ ꯁꯨꯝ ꯀꯥꯕ ꯍꯧꯔꯛꯑꯗꯤꯀꯣ ꯑꯃꯨꯛ ꯍꯥꯏꯗꯤ ꯐꯪꯉꯛꯇꯕꯁꯨ ꯌꯥꯏꯌꯦꯕ
ꯎꯝ
ꯑꯗꯨꯅꯦ ꯑꯗꯣ ꯍꯥꯏꯗꯤ ꯈꯪꯗꯦ ꯀꯃꯥꯏꯅ ꯇꯧꯗꯣꯏꯅꯣ ꯍꯥꯏꯗꯤ ꯑꯩ ꯅꯪꯅꯔꯛꯇꯕ ꯌꯥꯎꯔꯗꯤ ꯇꯥꯛꯈꯤꯗꯕꯁꯨ ꯌꯥꯏꯌꯦꯕ ꯑꯃꯨꯛ
ꯑꯗꯨꯅ ꯏꯆꯦ ꯑꯩꯁꯨ ꯑꯩꯒꯤꯅ ꯑꯃꯨꯛ ꯍꯥꯏꯗꯤ ꯑꯩꯗꯤ ꯍꯧꯖꯤꯛ ꯍꯧꯖꯤꯛꯇꯣ ꯀꯣꯂꯦꯖ ꯇꯝꯃꯤꯕꯅꯤꯅ ꯑꯗꯨꯃꯥꯏꯅ ꯑꯌꯨꯛ ꯅꯨꯡꯊꯤꯟ ꯀꯩꯀꯥꯗꯗꯤ ꯀꯩꯅꯣꯁꯦ ꯍꯥꯏꯕꯗꯤ ꯌꯨꯝꯗꯒ ꯇꯧꯕꯁꯦ ꯐꯔ ꯇꯥꯕꯅꯤꯅ ꯑꯩꯁꯦ ꯑꯩꯒꯤꯅ ꯑꯃꯨꯛ ꯑ ꯀꯣꯂꯦꯖ ꯍꯜꯂꯛꯑꯒꯅꯦ ꯑꯩꯈꯣꯏꯒꯤ ꯅꯨꯡꯗꯥꯡ ꯋꯥꯏꯔꯝ ꯍꯥꯏꯇꯥꯔꯦ ꯑꯩ ꯀꯣꯂꯦꯖ ꯆꯠꯂꯒ ꯉꯥꯏꯍꯥꯛꯇꯪ ꯄꯣꯊꯥꯔꯒ ꯅꯨꯡꯗꯥꯡ ꯋꯥꯏꯔꯝ ꯄꯨꯡ ꯃꯔꯤ ꯁ꯭ꯋꯥꯏꯗꯒꯤꯅ ꯃꯉꯥ ꯃꯈꯥꯏ ꯑꯗꯩ ꯇꯔꯨꯛ ꯁ꯭ꯋꯥꯏꯐꯧꯁꯦ ꯑꯗꯨꯝ ꯑꯩꯒꯤꯅ ꯑꯃꯨꯛ ꯑꯩꯈꯣꯏꯒꯤ ꯊꯪꯅꯕꯒꯤ ꯑꯩꯈꯣꯏ ꯁꯥꯒꯩꯕꯒꯤ ꯇꯣꯡꯉꯥꯜꯂꯦ ꯑꯗꯨꯒꯤꯗ ꯑꯩꯈꯣꯏ ꯍꯣꯝ ꯇ꯭ꯌꯨꯇꯔ ꯑꯣꯏꯅ ꯍꯥꯏꯇꯥꯔꯦ ꯌꯨꯝꯗ ꯆꯠꯂꯒ ꯑꯣꯏꯅ ꯇꯥꯛꯑꯦꯕꯀꯣ ꯑꯉꯥꯡ ꯑꯅꯤ ꯃꯆꯤꯟ ꯃꯅꯥꯎ ꯑꯗꯨꯅꯦ ꯑꯗꯣ ꯑꯩꯗꯤ ꯍꯥꯏꯗꯤ ꯍꯧꯖꯤꯛ ꯍꯧꯖꯤꯛ ꯀꯣꯂꯦꯖꯁꯦ ꯇꯝꯃꯤꯕꯅꯤꯅ ꯑꯗꯒꯤ ꯏꯁꯥꯒꯤꯁꯨ ꯄꯥꯖꯔꯤꯕꯅꯤꯅ ꯍꯥꯏꯗꯤ ꯑ ꯃꯌꯥꯝ ꯑꯃ ꯍꯥꯏꯗꯤ ꯑꯌꯨꯤꯡꯊꯤꯟ ꯕꯦꯠꯁ ꯕꯦꯠꯁ ꯈꯥꯏꯗꯣꯛꯑꯒ ꯇꯧꯕꯗꯨꯗꯤ ꯑꯃꯨꯛ ꯑꯩꯉꯣꯟꯗ ꯍꯥꯏꯗꯤ ꯃꯇꯝꯗꯣ ꯐꯔꯛ ꯇꯥꯕ ꯍꯥꯏ ꯇꯥꯔꯦ
ꯑꯣ ꯒꯍꯥꯇꯤ ꯑ ꯑꯉꯥꯡꯒꯨꯝꯕ ꯇꯨꯏꯁꯟ ꯇꯧꯕꯁꯦ
ꯎꯝ
ꯁꯤꯁꯦ ꯍꯥꯏꯗꯤ ꯑꯃꯔꯣꯝꯗꯗꯤ ꯁꯤ ꯑꯩꯈꯣꯏꯗ ꯌꯥꯝ ꯀꯥꯟꯅꯩꯌꯦꯕ ꯑꯆ ꯑꯈꯨꯒ ꯈꯪꯉꯝꯗꯕ ꯈꯣꯠꯂꯝꯝꯗꯕ ꯃꯌꯥꯝ ꯑꯃ ꯍꯥꯏꯕꯗꯤ ꯁꯨꯝ ꯈꯪꯉꯝꯗꯕ ꯍꯥꯏꯕꯁꯦ ꯑꯩꯈꯣꯏꯅ ꯉꯥꯍꯥꯟꯋꯥꯢ ꯇꯝꯃꯤ ꯀꯥꯟꯗ ꯍꯡ ꯆꯤꯊꯕꯕꯨ ꯑꯣꯏꯔꯁꯨ ꯑꯗꯨꯃꯥꯏꯅ ꯇꯧꯕꯩꯗ ꯍꯥꯏꯗꯤ ꯑꯉꯥꯡ ꯑꯔꯤꯛ ꯇꯥꯛꯄꯗꯁꯨ ꯑꯃꯨꯛ ꯑꯩꯈꯣꯏꯅꯌꯥꯝ ꯑꯃꯨꯛ ꯈꯪꯕꯁꯦ ꯑꯃꯨꯛ ꯉꯝꯃꯦꯕ
ꯍꯣꯏ ꯏꯆꯦ ꯍꯥꯏꯗꯤ ꯑ ꯅꯣꯂꯦꯖꯇꯣ ꯑꯗꯨꯝ ꯂꯦꯡꯗꯅ ꯑꯗꯨꯝ ꯊꯝꯕ ꯉꯝꯕꯗꯣ
ꯎꯝ ꯗꯨꯃꯥꯅ ꯇꯧꯋꯦ ꯑꯗꯨꯗꯒꯤ ꯍꯥꯏꯗꯤ ꯑꯉꯥꯡ ꯅꯍꯥꯡ ꯂꯣꯏꯅꯕ ꯀꯥꯟꯗ ꯑꯩꯈꯣꯏꯗ ꯍꯥꯏꯗꯤ ꯏꯁꯥꯗ ꯇꯦꯟꯁꯟ ꯄꯤꯈ꯭ꯦ ꯈ꯭ꯔꯦ ꯑꯗꯨꯃꯥꯏꯅ ꯍꯥꯏ ꯍꯪꯕꯈꯩꯁꯤꯁꯨ ꯍꯥꯏꯗꯤ ꯀꯥꯎꯊꯣꯛꯏꯦꯕ ꯃꯣꯏ ꯂꯣꯏꯅꯔꯒꯀꯣ
ꯎꯝ
ꯎꯝ
ꯗꯨꯅꯤ ꯆꯦ ꯍꯥꯏ
ꯑꯗꯨ ꯃꯣꯏꯗ ꯑꯗꯨꯝ ꯋꯥꯈꯜꯗ ꯑꯗꯨꯝ ꯅꯨꯡꯉꯥꯏꯗꯅ
ꯃꯥꯅꯦ ꯃꯥꯅꯦ ꯆꯦ
ꯑꯗꯣ ꯅꯪꯗꯤ ꯍꯧꯖꯤꯛ ꯍꯥꯏꯗꯤ ꯅꯣꯏꯒꯤ ꯑꯦꯛꯖꯥꯝ ꯇꯧꯅꯔꯤꯕꯒꯤ ꯀꯣꯂꯦꯖꯁꯨ ꯍꯥꯏꯗꯤ ꯀꯥꯗꯦ ꯍꯥꯏ ꯑꯗꯣ ꯅꯪꯗꯤ ꯀꯃꯥꯏꯅ ꯀꯃꯥꯏꯅ ꯂꯩꯔꯤꯒꯦ
ꯑꯩꯁꯦ ꯏꯆꯦ ꯑꯩꯅ ꯍꯧꯖꯤꯛ ꯁꯨꯇꯤꯁꯦ ꯑꯩꯈꯣꯏꯁꯦ ꯉꯔꯥꯡꯗꯒꯤ ꯊꯥꯕꯅꯦꯕꯀꯣ ꯑꯗꯣ ꯀꯨꯏꯗ꯭ꯔꯤꯕꯅꯤ ꯅꯤꯅ ꯑꯗꯨꯝ ꯑꯩ ꯍꯥꯟꯅꯁꯨ ꯍꯥꯏꯖꯈ꯭ꯔꯦ ꯍꯥꯏꯗꯤ ꯍꯣꯝ ꯇ꯭ꯌꯨꯇꯔ ꯑꯣꯏꯅ ꯆꯠꯄꯗꯨꯕꯨꯗꯤ ꯆꯠꯂꯤꯕꯀꯣ ꯑꯗꯨꯒ ꯑꯇꯩꯁꯦ ꯂꯧꯁꯤꯟꯒꯗꯕꯁꯦ ꯍꯥꯏꯗꯤ ꯑꯩꯈꯣꯏꯒꯤ ꯁꯨꯇꯤꯁꯤꯅ ꯃꯇꯝꯗꯣ ꯌꯥꯝꯅ ꯁꯥꯡꯕ ꯅꯠꯇꯕꯅꯤꯅ ꯑꯩꯅ ꯑꯃꯨꯛ ꯂꯧꯁꯜꯂꯨꯔꯒ ꯑꯃꯨꯛ ꯍꯌꯦꯡ ꯐꯔꯛ ꯇꯥꯅꯔꯛꯑꯒꯗꯤ ꯅꯨꯡꯉꯥꯏꯇꯦꯅ ꯑꯩꯁꯦ ꯊꯣꯏꯗꯣꯛꯄꯗꯤ ꯂꯧꯁꯤꯟꯗ꯭ꯔꯦ ꯑꯗꯨꯝ ꯍꯥꯏꯗꯤ ꯑꯩꯅ ꯁꯨꯇꯤ ꯊꯥꯔꯤꯉꯩꯁꯤꯗ ꯊꯣꯡꯕ ꯌꯥꯕ ꯑꯗꯒꯤ ꯑꯩꯈꯣꯏ ꯍꯤꯡꯒꯣꯜ ꯁꯝꯕꯜꯁꯤꯡꯁꯦ ꯑꯗꯨꯝ ꯈꯔ ꯈꯔ ꯏꯃꯥꯏ ꯃꯇꯦꯡ ꯄꯥꯡꯗꯅ ꯑꯗꯒꯤ ꯑꯩꯁꯤꯦ ꯏꯆꯦ ꯂꯩ ꯊꯥꯕꯁꯨ ꯌꯥꯝ ꯄꯥꯝꯖꯩꯕ ꯑꯗꯨꯗꯨꯅ ꯑꯩꯈꯣꯏ ꯂꯩ ꯆꯥꯔ ꯀꯩꯀꯥꯁꯦ ꯑꯩꯈꯣꯏꯒꯤ ꯕꯖꯥꯔꯗꯒꯤ ꯂꯩꯔꯒ ꯁꯦꯝ ꯈꯣꯠꯇꯅ ꯇꯧꯔꯒ ꯑꯗꯨꯝ ꯗꯦꯀꯣꯔꯦꯁꯟ ꯑꯣꯏ ꯀꯩ ꯑꯣꯏ ꯍꯥꯏꯇꯥꯔꯦ ꯑꯗꯨꯃꯥꯏꯅ ꯑꯗꯨꯝ ꯂꯩꯁꯨ ꯈꯔ ꯊꯥꯗꯅ ꯍꯤꯡꯒꯣꯜ ꯁꯝꯕꯟ ꯈꯔ ꯌꯦꯡꯗꯅ ꯑꯗꯒꯤ ꯑꯉꯥꯡꯒꯤ ꯍꯣꯝ ꯇ꯭ꯌꯨꯇꯔ ꯑꯃꯨꯛ ꯆꯠꯂꯨꯔꯅꯤ ꯑꯗꯨꯒ ꯑꯗꯨꯝ ꯑꯗꯨꯃꯥꯏꯅ ꯑꯗꯨꯝ ꯄꯥꯡꯅ ꯁꯥꯟꯅꯕ ꯑꯗꯨꯝ ꯂ ꯂꯩꯆꯦ
ꯑꯗꯣ ꯂꯩꯁꯦ ꯍꯥꯏꯗꯤ ꯄꯥꯝꯕꯤ ꯑꯃꯗ ꯂꯨꯄꯥ ꯀꯌꯥꯃꯨꯛ ꯑꯗꯨꯃꯥꯏꯅꯒ ꯄꯤꯒꯦ ꯍꯧꯖꯤꯛ
ꯑꯥ ꯦ ꯍꯥꯏꯗꯤ ꯂꯩ ꯍꯥꯏꯔꯤꯁꯦ ꯑꯩꯈꯣꯏ ꯂꯩ ꯂꯩꯒꯤ ꯃꯈꯜꯕꯨꯗꯤ ꯄꯨꯔꯦꯗꯅ ꯍꯥꯏꯗꯤ ꯂꯩ ꯃꯈꯜ ꯆꯥꯔꯁꯦ ꯍꯥꯏꯗꯤ ꯌꯥꯝ ꯄꯥꯛꯅ ꯐꯪꯗꯕ ꯑꯇꯥꯡꯕꯁꯨ ꯑꯗꯨꯝ ꯂꯩꯌꯦꯕꯀꯣ ꯑꯗꯨꯗꯨꯒ ꯑꯩꯈꯣꯏ ꯑꯗꯨꯝ ꯀꯃꯟ ꯑꯣꯏꯅ ꯐꯪꯅꯕ ꯀꯩꯁꯨ ꯑꯣꯏꯌꯦ ꯑꯗꯣ ꯑꯩꯗꯤ ꯍꯧꯖꯤꯛꯇꯤ ꯄꯩꯁꯥ ꯅꯨꯡꯁꯥꯁꯦ ꯌꯥꯝ ꯀꯟꯅ ꯃꯔꯥꯡ ꯀꯥꯏꯕꯁꯨ ꯅꯠꯇ꯭ꯔꯤꯕꯅꯤꯅ ꯍꯣꯏ ꯑꯩꯅ ꯊꯥꯔꯤꯁꯤꯅ ꯑꯅꯝꯕꯅ ꯀꯃꯟ ꯑꯣꯏꯕ ꯑꯩꯈꯣꯏꯒꯤ ꯂꯣꯀꯦꯜꯗꯁꯨ ꯑꯗꯨꯝ ꯏꯔꯥꯏ ꯂꯥꯏꯅ ꯐꯪꯕ ꯑꯗꯨꯒꯨꯝꯕ ꯐꯖꯅꯁꯨ ꯅꯝꯅ ꯊꯥꯏꯌꯦꯕ ꯍꯥꯏꯗꯤ ꯁꯅꯥꯔꯩ ꯒꯨꯝꯕ ꯑꯗꯒꯤ ꯗꯥꯂꯤꯌꯥꯒꯨꯝꯕ ꯔꯣꯁꯀꯨꯝꯕ ꯑꯗꯨꯒ ꯑꯩꯈꯣꯏ ꯏꯆꯦ ꯇꯨꯂꯤꯞꯇꯣ ꯑꯗꯣ ꯃꯥꯗꯤ ꯍꯥꯏꯗꯤ ꯆꯥꯔ ꯁꯦꯝ ꯑꯗꯨꯁꯨ ꯌꯥꯝ ꯋꯥꯑꯦꯅ ꯍꯥꯏꯌꯦꯕꯀꯣ ꯑꯗꯨꯗꯨꯒ ꯇꯥꯡꯁꯨ ꯇꯥꯡꯕꯅꯤꯅ ꯇꯨꯂꯤꯞꯇꯣ ꯑꯩ ꯍꯟꯇꯛ ꯑꯅꯤ ꯈꯛꯇꯪ ꯂꯧꯔꯒ ꯊꯥꯖꯔꯤꯌꯦ
ꯑꯣ ꯑꯣ ꯑꯣ ꯑꯗꯨꯗꯤ ꯑꯗꯨ